ꯍꯜꯂꯣ
ꯂꯋꯥꯏ ꯀꯣꯜ ꯇꯧꯔꯛꯀꯅꯤ ꯍꯥꯏꯔꯗꯤ ꯍꯥꯟꯅ ꯍꯥꯏꯔꯛꯑꯣ
ꯀꯩꯗꯧꯔꯤꯅꫭ
ꯆꯥꯛ ꯆꯥꯕ ꯂꫭꯏꯔꯒ ꯍꯧꯖꯤꯛꯇꯤ ꯐꯝꯃꯦ ꯑꯃꯨꯛ ꯇꯨꯝ ꯇꯨꯝꯅꯤꯡꯔꯛꯈ꯭ꯔꯦ ꯑ ꯃꯇꯥꯔꯗꫭ
ꯃꯇꯥꯔꯗꯣ
ꯇꯥꯔ ꯎꯇꯤ ꯎꯇꯤꯒꯤ ꯃꯇꯥꯔꯗꯣ ꯑꯗꯨ ꯆꯥꯏꯌꯦ ꯎꯇꯤꯗ ꯍꯥꯞꯄ ꯃꯃꯤꯡ ꯈꯪꯗꯦ ꯑꯩ ꯃꯇꯥꯔ ꯀꯧꯕ꯭ꯔꯥ ꯑꯗꯣ
ꯃꯇꯥꯔ ꯍꯥꯎꯕ꯭ꯔꯣ
ꯈꯪꯗꯦꯍꯦ
ꯈꯪꯗꯦꯍꯦ
ꯅꯪꯗꯤ ꯌꯨꯑꯥ ꯈꯨꯟꯗ꯭ꯔꯥ ꯅꯠꯇ꯭ꯔꯒ ꯁꯤꯗ꯭ꯔꯥ
ꯁꯤꯗ
ꯁꯨꯡ ꯎ ꯎꯗꯦꯅ
ꯎꯝ ꯎꯔꯣꯏꯌꯦ ꯅꯪꯗꯤ
ꯎꯝ ꯅꯪ ꯅꯪꯗꯤ ꯕꯦꯟꯗꯔꯗ ꯈꯛꯇ ꯐꯝꯕꯅꯤꯅ
ꯅꯪꯗꯤ ꯂꯣꯠꯂꯒ ꯂꯩꯕꯅꯤꯅ ꯎꯔꯣꯏꯌꯦ
ꯇꯨꯒꯨꯠꯆꯩꯍꯦ ꯍꯟꯗꯛ ꯑꯩ ꯁꯨꯇꯤ ꯊꯣꯛꯂꯛꯄꯅꯦ ꯗꯦꯠ ꯐꯤꯐꯇꯤꯟꯗꯨꯗ ꯊꯣꯛꯂꯛꯑꯦ ꯑꯗꯨꯒ ꯉꯔꯥꯡꯅ ꯑꯃꯨꯛ ꯆꯪꯉꯛꯄꯅꯦ ꯑꯁꯦꯡꯕ
ꯁꯤꯚꯥꯏꯒ ꯆꯠꯄ ꯃꯥꯜꯂꯤꯀꫭ ꯁꯨꯇꯤ ꯊꯣꯛꯂꯛꯎꯅꯦ ꯀꯥꯏꯅ
ꯑꯩ ꯅꯣꯏꯔꯣꯝꯗꯁꯨ ꯂꯥꯛꯑꯦꯅ
ꯎꯝ ꯎꯗꯦꯗ
ꯑꯗꯨꯅꯦ ꯅꯪ ꯕꯦꯟꯗꯔꯗ ꯂꯩꯕꯒꯤꯅꯦ
ꯏꯁ ꯏꯁ ꯌꯥꯔꯦ ꯏꯕꯦꯝꯃ ꯑꯗꯨꯒꯨꯝꯕ ꯇꯧꯖꯗꯦ ꯑꯩꯈꯣꯏ
ꯏꯤ
ꯌꯥ ꯇꯥ ꯈ꯭ꯔꯄꯣꯠꯅꯤ
ꯎꯝ ꯒ꯭ꯌꯥꯟ ꯇꯥꯕ ꯁꯥꯕ ꯒ꯭ꯌꯥꯟꯗꯤ ꯇꯥꯗꯕ
ꯎꯝ ꯅꯕꯅꯤꯅꯦ ꯑꯩꯈꯣꯏꯁꯦ ꯅꯩꯕ ꯁꯥꯕ ꯀꯥꯡꯕꯨꯅꯤꯅꯦ
ꯅꯩꯗꯤ ꯅꯩꯗꯕ ꯅꯩꯕꯗꯤ ꯁꯥꯕ
ꯎꯝ ꯅꯩꯕ ꯁꯕ ꯀꯡꯕꯨꯅꯦꯕ
ꯐꯩ ꯁꯎ ꯑꯩꯈꯣꯏꯗꯤ ꯁꯕꯁꯨ ꯍꯩꯇ ꯑꯩꯈꯣꯏꯗꯤ ꯑꯦꯛꯇꯤꯡ ꯍꯥꯏꯕ ꯖꯥꯠꯁꯦ ꯈꯪꯗꯕ
ꯏꯃꯥꯏ ꯄꯦꯝꯃꯥ ꯏꯃꯥꯏ ꯄꯦꯝꯃꯥ
ꯑꯩꯈꯣꯏꯒꯤ ꯏꯆꯝ ꯆꯝꯅ ꯍꯤꯡꯖꯔꯤꯕ
ꯋꯔꯤꯗꯣ
ꯀꯩ ꯌꯦꯟꯖꯥꯡ ꯆꯥꯔꯒꯦ ꯅꯪꯗꯤ
ꯥ ꯆꯍꯥꯏ ꯆꯥꯏꯗꯥ
ꯀꯅꯥ ꯊꯣꯡꯕ
ꯏꯌꯥꯝꯕ
ꯀꯤꯅꯥꯔꯥ
ꯑꯩ ꯊꯣꯡꯗꯦ ꯏꯌꯥꯝꯕꯅ ꯊꯣꯡꯕꯅꯦ ꯑꯩ
ꯑꯩꯗꯤ ꯅꯪꯒꯤ ꯅꯨꯄꯤꯅ ꯊꯣꯡꯕ꯭ꯔꯥ ꯈꯟꯕ
ꯑꯁ ꯂꯩꯇꯦꯗ
ꯂꯩꯇꯦ ꯀꯥꯏꯅ ꯑꯝꯝ
ꯅꯪ ꯂꯩꯔꯤꯁꯤꯗꯤ
ꯆꯦ ꯆꯦ ꯆꯦ
ꯑꯥ ꯍꯥꯞꯄꯤꯔꯣ ꯍꯥꯞꯄꯤꯔꯣ
ꯎꯁꯤꯠꯇꯕ ꯇꯧꯕꯅꯨꯀꯣ ꯑꯩꯁꯨ ꯂꯩꯔꯦ
ꯆꯥꯁ ꯋꯥꯔꯤꯗꯣ
ꯊꯖꯗꯕ꯭ꯔ
ꯇꯖꯗ꯭ꯔꯤꯗ ꯅꯪ ꯅꯕꯨ
ꯑꯦ ꯑꯦ ꯑꯦ
ꯂꯩꯕꯨ ꯂꯩꯔꯗꯤ ꯐꯔꯦ ꯍꯥꯏꯕꯅꯤꯅꯦ
ꯎꯝ
ꯊꯖꯕꯗꯤ ꯈꯔ ꯋꯥꯠꯂꯦ
ꯑꯩꯕꯨ ꯁꯛ ꯌꯥꯝ ꯊꯤꯕ ꯇꯥꯏꯇ
ꯁ ꯊꯤꯕꯩ ꯅꯠꯇꯧꯅꯦ ꯄꯤꯛꯄꯩꯅꯤꯅꯦ ꯍꯥꯏꯖꯦ
ꯄꯤꯛ ꯄꯤꯛꯄꯁꯤ ꯃꯟꯅ ꯋꯥꯉ ꯋꯥꯡꯕꯁꯤꯡꯅ ꯄꯥꯝꯃꯤꯁꯦ ꯅꯣꯏꯗꯤ ꯅꯣꯏꯗꯤ ꯄꯥꯝꯃꯣꯏ ꯅꯣꯏꯗꯤ ꯅꯣꯏꯁꯨ
ꯁꯦꯝꯕꯤꯌꯨꯔꯣ ꯑꯋꯥꯡꯕ ꯑꯋꯥꯡꯕ ꯁꯦꯝꯕꯤꯌꯨꯔꯣ
ꯅꯣꯏꯒꯨꯝꯕꯗꯤ ꯌꯥꯝ ꯂꯩꯌꯦ
ꯎꯝ
ꯎ
ꯑꯩ ꯑꯩꯒꯨꯝꯕ ꯅꯠꯇꯦ ꯍꯥꯏꯁꯦ ꯂꯩꯗꯨ ꯑꯩꯈꯣꯏꯒꯨꯝꯕꯗ ꯌꯥꯝ ꯂꯩꯔꯁꯨ ꯐꯪꯗꯕꯗꯣ
ꯌꯥꯔꯦ ꯌꯥꯔꯦ ꯄꯥꯗꯕꯩꯅꯦ ꯑꯩꯅ
ꯑ
ꯀꯩꯇꯧꯔ ꯂꯩꯗꯣꯏꯅꯣ ꯉꯖꯤꯗꯤ
ꯇꯨꯝꯃꯅꯤ ꯀꯣꯜ ꯇꯧꯕ ꯂꯣꯏꯔꯗꯤ
ꯇꯨꯝꯕ ꯈꯛꯇ
ꯅꯠ ꯇꯨꯝꯕ ꯇꯨꯝꯗ꯭ꯔꯗꯤ ꯀꯔꯤ ꯇꯧꯑꯣ ꯍꯥꯏꯅꯣ
ꯑꯣꯏꯔꯔꯣꯏ ꯑꯣꯏꯔꯔꯣꯏ ꯋꯥꯡꯗ꯭ꯔꯤꯗꯣ ꯑꯗꯨꯅꯅꯤ
ꯇꯨꯀꯆꯩꯍꯦ ꯋꯥꯡꯗ꯭ꯔꯁꯨ ꯃꯤꯗꯤ ꯔꯥꯁꯤ ꯂꯩꯕꯗꯣ ꯁꯦ
ꯑꯥ ꯑꯍꯥ ꯑꯣ ꯃꯥꯏ ꯒꯥꯠ
ꯑꯥꯍ
ꯑꯥꯍ
ꯅꯣꯏꯒꯤ ꯅꯣꯏꯒꯤ ꯊꯤꯔꯁꯨ ꯃꯤ ꯑꯇꯣꯞꯄꯒꯤꯗꯤ ꯌꯥꯝ ꯐꯖꯕꯅꯤꯅꯦ
ꯍꯣꯏꯅꯦ ꯈꯪꯉꯤꯅꯦ ꯑꯗꯨꯕꯨꯗꯤ
ꯅꯨꯄꯥꯅꯒ ꯌꯥꯝ ꯇꯥꯟꯅꯕꯗꯣ
ꯁꯤꯍ
ꯈꯪꯉꯤꯗ ꯍꯥꯏꯗ꯭ꯔꯁꯨ ꯈꯪꯉꯤꯗ
ꯅꯪ ꯑꯥ ꯕꯤ ꯑꯦ ꯂꯣꯏꯔꯕꯣ ꯅꯪ
ꯂꯣꯏꯕꯤꯔꯦ ꯂꯣꯏꯕꯤꯔꯦ
ꯑꯗꯣ ꯀꯩꯗꯧꯔꯤꯅꯣ ꯍꯧꯖꯤꯛꯇꯤ ꯍꯟꯗꯛꯀꯥꯟꯗꯤ
ꯁꯟ ꯁꯥꯔꯤꯕꯅꯤꯗ
ꯇꯤꯁ
ꯀꯩꯝ ꯇꯧꯗꯦ
ꯈꯨꯟꯗ ꯆꯠꯂꯣ ꯅꯣꯏꯒꯤ ꯑ ꯒꯥꯔꯗꯦꯟꯗꯨꯗꯥ ꯆꯠꯂꯣ
ꯑꯁ ꯃꯦꯔꯤꯠꯁ ꯄ꯭ꯂꯥꯟꯅꯤꯡ ꯇꯧꯔꯕꯅꯤꯅꯦ ꯑꯩꯗꯤ ꯂꯨꯍꯣꯡꯕꯒꯤ
ꯂꯣꯍꯣꯡꯉꯥꯒ ꯀꯔꯤ ꯊꯥꯛꯅ ꯊꯥꯛꯇꯣꯏꯅꯣ ꯅꯪꯒꯤ ꯅꯨꯄꯤꯒ ꯑꯉꯥꯡꯗꯣ
ꯑꯍ ꯑꯗꯨꯕꯨꯗꯤ ꯅꯪꯅꯤꯗꯅꯥ ꯍꯥ ꯍꯥ ꯍꯥ ꯍꯥ ꯅꯪꯅꯤꯗꯨꯅ ꯅꯪ ꯑꯣꯏꯗꯣꯏꯅꯤꯗꯅ ꯑꯗꯨꯕꯨꯗꯤ
ꯀꯠꯆꯩꯍꯦ ꯅꯪꯕꯨ ꯊꯥꯞꯄꯅ ꯉꯝꯒꯗ꯭ꯔꯣ ꯍꯥꯏꯕꯅꯦ
ꯏꯁ ꯅꯪ ꯂꯩꯁꯤꯗꯤ ꯀꯤꯕ꯭ꯔꯣ
ꯑꯩꯗꯤ ꯀꯔꯤꯒꯤ ꯑꯍ ꯑꯍ
ꯅꯪ ꯑꯣꯏꯕꯒꯤꯅꯤꯅꯦ ꯕꯣꯜ ꯌꯦꯡꯗꯕ꯭ꯔꯣ
ꯌꯦꯡꯗꯦ ꯀꯗꯥꯏꯗꯗꯤ ꯑꯩꯗꯤ ꯏꯊꯟꯗꯦ ꯌꯦꯡꯅꯤꯡꯗꯦ
ꯌꯦꯡꯒꯗꯕꯅꯤꯅꯦ ꯑꯩꯁꯨ ꯏꯊꯟꯗꯅꯤꯅꯦ ꯌꯦꯡꯉꯤꯁꯦ
ꯃꯔꯨꯞꯀꯨꯝꯕ ꯂꯩꯔꯗꯤ ꯌꯦꯡꯕ ꯌꯥꯏꯀꯣ ꯑꯗꯣ ꯏꯊꯟꯇ ꯑꯣꯏꯕꯒꯤ ꯏꯟꯇꯔꯦꯁ ꯂꯩꯇꯦꯕ
ꯑꯗꯨꯕꯨ ꯄꯣꯔꯇꯨꯒꯜ ꯊꯣꯛꯄꯗꯗꯤ ꯀꯝꯄꯜꯁꯔꯤꯅꯤ
ꯗꯥꯏ ꯍꯥꯠ ꯐꯦꯜꯂꯣ
ꯑꯩ ꯃꯦꯁꯤ ꯑꯦ ꯔꯣꯅꯥꯜꯗꯣꯒꯤ ꯊꯥꯔꯠ ꯋꯥꯏꯐꯅꯦ ꯍꯥꯏꯕꯁꯨ ꯈꯪꯗꯕ꯭ꯔꯥ ꯅꯪ ꯍꯥ
ꯅꯣꯛꯀꯅꯣ ꯃꯤ ꯁꯦꯡꯕ ꯍꯥꯏꯔꯒ
ꯈꯪꯗ꯭ꯔꯦꯗ ꯍꯧꯖꯤꯛꯀꯥꯟ ꯅꯨꯄꯤꯁꯤꯡꯁꯦ ꯏꯀꯥꯏꯕꯁꯨ ꯈꯪꯗ꯭ꯔꯦ
ꯔꯣꯅꯥꯂꯗꯣ ꯒꯤ ꯊꯔꯗ ꯋꯥꯏꯐ ꯅꯦ ꯍꯥ
ꯎꯝ ꯏ ꯀꯥꯏꯕꯁꯨ ꯈꯪꯗ꯭ꯔꯦ ꯊꯔꯗ ꯊꯥꯔꯠ ꯊꯥꯔꯠ ꯑꯣꯏꯗꯕ ꯁꯔꯨꯛꯕꯨꯗꯤ ꯐꯥꯔꯁ ꯑꯣꯏꯌꯣ ꯀꯩꯅꯣ
ꯐꯥꯔꯁ ꯑꯣꯏꯅꯤꯡꯗꯦ
ꯏꯅꯥꯛꯇ
ꯅꯆꯥꯁꯤꯡꯔꯣ
ꯌꯥꯁꯤꯡ ꯅꯠꯇꯦ ꯃꯣꯏ ꯀꯩꯅꯣ ꯑꯖꯨꯔꯤꯁꯤꯡꯅꯦ
ꯏꯁꯄꯥꯏꯗꯔ ꯎꯑꯦ ꯍꯥꯏꯅ
ꯍꯟꯗꯛꯇꯤ ꯉꯟꯅ ꯉꯟꯅ ꯇꯨꯝꯕ꯭ꯔꯣ ꯅꯠꯇ꯭ꯔꯒ ꯇꯨꯝꯕ ꯌꯥꯗꯕ꯭ꯔꯣ
ꯉꯥꯔꯥꯡ ꯅꯨꯡꯗꯥꯡꯗꯣ ꯄꯨꯡ ꯑꯦꯂꯕꯦꯟ ꯑꯦꯂꯕꯦꯟꯗ ꯇꯨꯝꯃꯦ ꯑꯩ ꯂꯩꯔꯦ ꯍꯥꯏꯅ
ꯅꯦꯠꯋꯥꯛꯁꯦ ꯀꯌꯥ ꯅꯨꯪꯉꯥꯏꯇꯦꯅꯦ ꯅꯪꯒꯤ
ꯑꯣꯏꯕꯔꯥ
ꯎꯝ
ꯅꯦꯠꯋꯥꯛ ꯅꯨꯉꯥꯏ ꯇꯦ ꯍꯥꯏꯕ꯭ꯔꯥ
ꯑꯣ ꯌꯥꯔꯦ ꯌꯥꯔꯦ ꯍꯧꯖꯤꯛꯀꯤ
ꯌꯨꯝ ꯆꯠꯇꯕ꯭ꯔꯣ ꯁꯨꯇꯤ ꯊꯣꯛꯏꯗꯣ
ꯆꯠꯇꯤꯌꯦ ꯌꯨꯝ ꯆꯠꯇꯕ ꯑꯣꯏꯅꯤꯅ ꯆꯤꯡꯃꯩꯔꯣꯡꯗ ꯂꯩ ꯍꯥꯏꯕꯗꯣ
ꯍꯥ
ꯅꯠꯇꯦꯡ ꯀꯩꯝ ꯅꯠꯇꯦꯗ
ꯌꯨꯝ ꯆꯠꯇꯦ ꯂꯥꯛꯀꯅꯨ ꯍꯥꯏꯌꯦ ꯏꯃꯥ ꯍꯣꯏꯅ
ꯒꯨꯗ ꯌꯥꯝ ꯁꯥꯊꯤꯕꯩꯅꯤꯅ ꯂꯥꯛꯀꯅꯣ ꯍꯥꯏꯗꯨꯗꯣ
ꯍ
ꯈꯨꯜ ꯆꯡꯂꯗꯤ ꯌꯥꯗꯦꯕ ꯅꯪ
ꯍꯣꯏꯅꯦ ꯑꯣꯕꯤꯗꯦꯟ ꯑꯣꯕꯤꯗꯦꯟ ꯆꯔ ꯍꯥꯏꯕꯁꯦ ꯑꯩꯒꯨꯝꯕ ꯃꯤꯕꯨꯅꯦ
ꯑꯧ ꯃꯥꯏꯒ ꯀꯤꯕꯨ ꯀꯤꯖꯔꯦꯗ
ꯎꯝ ꯅꯣꯏꯗꯤ ꯑꯣꯕꯤꯗꯦꯟ ꯍꯥꯏꯕꯁꯦ ꯀꯔꯤꯅꯣ ꯈꯪꯗꯕꯒꯤ ꯉꯅꯥꯛꯂꯃꯒꯅꯤ
ꯉꯍꯥꯛ ꯂꯩꯗꯤ ꯆꯥꯛꯒꯦꯅ ꯇꯧꯔꯒꯗꯤ ꯎꯝ
ꯍꯥ
ꯎꯝ ꯀꯩꯝ ꯅꯠꯇꯦ ꯄꯪꯍꯥꯏ ꯍꯥꯏꯔꯤꯕꯅꯤꯗ
ꯋꯥꯏꯗ ꯏꯁꯇꯦꯐꯦꯁ ꯇ ꯀꯥꯕꯁꯨ
ꯏꯁ
ꯑꯁꯦꯡꯕ ꯋꯥꯏ ꯑꯩꯈꯣꯏꯗꯣ ꯊꯥꯔꯠ ꯐ꯭ꯂꯣꯔ ꯑꯣꯏꯕ
ꯑ ꯑꯃꯨꯛ ꯍꯣꯡꯉꯕꯣ
ꯍꯣꯡꯗꯦꯗ
ꯍꯥꯟꯅꯒꯤ ꯃꯄꯥꯝꯗꯔꯣ
ꯍꯥꯟꯅ ꯍꯥꯏꯗꯦ ꯀꯗꯥꯏꯗ
ꯍꯥꯟꯅ ꯂꯩꯕꯗꯣ ꯔꯨꯝ
ꯍꯣꯏ
ꯑꯣ
ꯋꯥꯏ
ꯋꯥꯒꯗꯕꯅꯤ ꯃꯤꯑꯣꯏꯕ ꯍꯥꯏꯕꯁꯤꯗꯤ ꯋꯥꯗ꯭ꯔꯗꯤ ꯗꯤ ꯍꯤꯡꯕ ꯌꯥꯗꯦ ꯑꯩꯈꯣꯏꯅ ꯒ꯭ꯌꯥꯟ ꯇꯥꯗꯦ ꯀꯅꯥꯅ ꯇꯥꯗꯣꯏꯅꯣ
ꯅꯣꯏꯅꯦ ꯒ꯭ꯌꯥꯟ ꯇꯥꯔꯗꯤ ꯇꯥꯗꯕ ꯃꯤ ꯂꯩꯔꯔꯣꯏ
ꯑꯁ ꯉꯍꯥꯟꯗꯣ ꯑꯗꯨ ꯍꯥꯏꯔꯒ ꯅꯅꯥꯎꯄ ꯊꯦꯡꯅꯩꯏꯅꯦ ꯅꯅꯥꯎ ꯅꯨꯄꯥ ꯊꯦꯡꯅꯩꯅꯦ
ꯀꯅꯥ
ꯅꯅꯥꯎ ꯅꯨꯄꯥ
ꯏ ꯏꯅꯥꯎꯟꯄꯥ ꯀꯅꯥꯅꯣ
ꯈꯪꯗꯦꯗ ꯎꯝ ꯅꯅꯥꯥꯎ ꯑ ꯈꯨꯟ ꯃꯤꯡ ꯃꯥꯟꯅꯕ ꯑꯗꯨꯗ ꯑꯩꯅ ꯍꯪꯕ
ꯎꯝ
ꯅꯪ ꯈꯪꯕ꯭ꯔꯥꯅ ꯍꯪꯉꯒ ꯑꯁ ꯑꯗꯨ ꯏꯆꯦꯅꯤꯅꯦ ꯍꯥꯏꯔꯛꯄ
ꯀꯨꯟꯅꯥꯔꯣꯀꯣ
ꯅꯅꯥꯎ ꯅꯨꯄꯥ ꯍꯥꯏꯔꯒ
ꯏꯅꯥꯎꯅꯨꯄꯥ ꯏꯝꯐꯥꯜꯗ ꯂꯩꯇꯦ ꯂꯋꯥꯏ
ꯑꯁ ꯍꯦꯛ ꯄꯣꯛꯃꯤꯟꯅꯕꯅꯤꯅꯦ
ꯂꯩꯇꯦ
ꯑꯥꯗ ꯑ ꯀꯩꯔ ꯑꯣꯛꯇꯣꯕꯔ ꯂꯥꯁ ꯏꯌꯥꯔꯗꯣ ꯂꯩꯀꯣ ꯑꯗꯨꯕꯨꯗꯤꯀꯣ
ꯂꯩꯇꯦ ꯂꯩꯇꯦ
ꯏꯁ
ꯀꯗꯥꯏꯗ ꯀꯗꯥꯏꯗ ꯂꯩꯕ꯭ꯔꯥ
ꯅꯆꯤꯟ ꯊꯤꯒꯅꯣ
ꯀꯗꯥꯏꯗ ꯊꯦꯡꯅꯕ꯭ꯔꯥ ꯍꯥꯏꯕ
ꯎꯝ ꯑꯗꯨ ꯍꯥꯏꯕ ꯌꯥꯗꯦ ꯑꯗꯨ ꯑꯗꯨ ꯍꯥꯏꯕ ꯌꯥꯕ ꯋꯥꯔꯣ
ꯏꯝꯐꯥꯜꯗ ꯂꯩꯇꯦꯍꯦ
ꯏꯝꯐꯥꯜꯗ ꯂꯩꯔꯃꯣꯏ ꯑꯗꯨ ꯊꯦꯡꯅꯩ ꯍꯥꯏꯕꯅꯦ
ꯏꯝꯐꯥꯜꯗ ꯂꯩꯇꯕꯕꯨ
ꯃꯤ ꯃꯤ ꯃꯤ ꯌꯥꯝ ꯆꯥꯎꯕ ꯑꯣꯏꯗꯦ ꯑꯩꯉꯣꯟꯗꯩꯗꯤ ꯄꯤꯛꯑꯦ
ꯑꯦ ꯅꯪꯉꯣꯟꯗꯒꯤ ꯆꯥꯎꯋꯦ ꯏꯅꯥꯎꯄꯥ
ꯑꯁ ꯌꯥꯔꯦ ꯅꯆꯤꯟ ꯗꯤꯒꯅꯨ
ꯄꯣꯛꯃꯤꯟꯅꯕ ꯑꯣꯏꯔꯝꯃꯣꯏ ꯑꯗꯨꯗꯤ ꯅꯉꯣꯟꯗꯒꯤ ꯆꯥꯎꯋꯦ ꯋꯥꯡꯉꯦ